ꯑ
ꯇꯨꯝꯕ ꯍꯧꯒꯠꯈ꯭ꯔꯕ꯭ꯔꯣ
ꯎꯝ ꯍꯧꯒꯠꯂꯦ ꯍꯣꯏ ꯍꯧꯒꯠꯂꯦ ꯍꯣꯏ
ꯑꯣ ꯑꯗꯨ ꯉꯔꯥꯡꯗꯤ ꯌꯦꯡꯗꯤ ꯌꯦꯡꯕ꯭ꯔꯥ
ꯉꯔꯥꯡꯁꯦ ꯑꯩ ꯁꯦ ꯌꯥꯝ ꯇꯨꯝꯅꯤꯡꯕꯅ ꯌꯦꯡꯕ ꯉꯝꯗ꯭ꯔꯦ ꯍꯥꯏꯌꯦ ꯃꯊꯟꯗ ꯃꯊꯟꯗ ꯇꯨꯝꯈ꯭ꯔꯦ ꯍꯥꯏꯌꯦ
ꯑꯣ
ꯎꯝ
ꯅꯪ ꯌꯥꯝ ꯋꯥꯃꯟꯕꯒꯤ ꯑꯣꯏꯔꯝꯒꯅꯤꯀꯣ
ꯍꯣꯏ ꯌꯥꯝ ꯋꯥꯔꯦ ꯉꯔꯥꯡꯗꯤ
ꯑꯣ ꯑꯗꯨ ꯍꯧꯖꯤꯛ ꯁꯨ ꯑꯗꯨꯝ ꯇꯨꯝꯈꯤꯌꯣꯅ ꯅꯪꯒꯤ ꯃꯇꯝ ꯇꯥꯗ꯭ꯔꯗꯤ
ꯎꯝ ꯍꯧꯖꯤꯛꯇꯤ ꯍꯧꯒꯠꯄꯅ ꯌꯥꯝ ꯑꯗꯨꯝ ꯌꯥꯔꯦꯗ ꯇꯨꯝꯅꯤꯡ ꯉꯔꯥꯡ ꯉꯟꯅ ꯇꯨꯝꯕꯗꯣ ꯍꯧꯖꯤꯛꯇꯤ ꯌꯥꯔꯦ
ꯎꯝ
ꯅꯣꯏꯗꯤ ꯀꯟꯁꯥꯡ ꯆꯥꯛ ꯊꯣꯡꯉ ꯆꯥꯛ ꯆꯥꯕ꯭ꯔꯥ
ꯍꯣꯏ ꯆꯥꯛ ꯆꯥꯛꯀ ꯏꯟꯁꯥꯡ ꯊꯣꯡꯕꯤꯈ꯭ꯔꯦ ꯑꯗꯨ ꯑꯉꯥꯡꯈ ꯁ꯭ꯀꯨꯜ ꯆꯠꯄ ꯑꯗꯨꯒꯤ ꯃꯣꯏꯒꯤ ꯗꯥꯎꯁꯦ ꯊꯣꯡꯕꯤ ꯑꯩꯅꯗꯒ ꯆꯥꯛꯀ ꯀꯣ ꯑꯩꯈꯣꯏꯒꯤꯗꯤ ꯊꯣꯡꯗ꯭ꯔꯤ ꯑꯪꯀꯜꯅ ꯉꯥ ꯊꯣꯡꯅ ꯂꯩ
ꯑꯣ ꯑ ꯍꯥꯎ ꯍꯥꯎꯅꯤ ꯀꯗꯤ
ꯎꯝ ꯍꯥꯎꯅꯤ ꯍꯣꯏ ꯅꯪ ꯀꯔꯝꯥꯏ ꯅꯪ ꯀꯩꯗꯧꯉꯥꯏ ꯍꯧꯒꯠꯄ꯭ꯔꯥ ꯄꯨꯡ ꯀꯌꯥꯗ
ꯄꯨꯡ ꯄꯨꯡ ꯃꯥꯅꯤ ꯑꯍꯨꯝ ꯃꯔꯤ ꯃꯨꯇꯔꯨꯛ ꯑꯃ ꯑꯅꯤ ꯑꯨꯝ ꯇꯔꯦꯠ ꯄꯨꯡ ꯇꯔꯦꯠꯗ
ꯑꯣ ꯑꯣ ꯑꯣ꯫
ꯍꯧꯖꯤꯛꯇꯤ ꯉꯔꯥꯡ ꯉꯔꯥꯡ ꯎꯝ ꯎꯝ ꯌꯥꯏ ꯍꯧꯖꯤ ꯍꯧꯖꯤꯛꯇꯤ ꯑꯗꯨꯝ ꯐꯝꯃꯒ ꯂꯩꯌꯦ
ꯑꯣ ꯅꯪ ꯐꯨꯠꯕꯣꯜ ꯌꯦꯡꯗꯗꯤ ꯐꯖꯅ ꯅꯪꯉꯣꯟꯗ ꯂꯧꯒꯦ ꯍꯥꯏꯔꯒ
ꯍꯥꯥ
ꯅꯪ ꯐꯨꯠꯕꯣꯜ ꯌꯦꯡꯔꯗꯤ ꯐꯖꯅ ꯅꯪꯉꯣꯟꯗ ꯑꯩ ꯐꯔꯣꯃꯦꯁꯟ ꯂꯧꯒꯦ ꯍꯥꯏꯔꯒ ꯅꯪꯁꯦ ꯌꯦꯡꯗꯦꯅꯦ ꯍꯦꯍꯦ꯫
ꯥ ꯌꯦꯡꯕ ꯉꯝꯗ꯭ꯔꯦ ꯑꯩꯁꯨ
ꯍꯣꯏ ꯅꯪꯁꯨ ꯑꯁ ꯊꯕꯛ ꯀꯟꯅ ꯇꯧꯋ ꯃꯥꯜꯂꯦ ꯅꯪꯁꯦ
ꯑꯩꯁ ꯌꯥꯝ ꯋꯥꯔꯦ ꯑꯩ ꯌꯥꯝ ꯋꯥꯔꯦ ꯑꯩꯁꯦ
ꯎꯝ
ꯌꯥꯝ ꯋꯥꯔꯦ ꯍꯥꯏꯦ
ꯅꯪ ꯋꯥꯔꯗꯤ ꯑꯩ ꯀꯩꯗꯧꯒꯦ ꯍꯥꯏꯕ꯭ꯔꯣ ꯀꯔꯤ ꯇꯧꯕꯤꯒꯦꯔꯣ
ꯈꯪꯗꯤꯌꯦ꯫ ꯍꯅ ꯁꯤꯇ ꯁꯇꯒꯗꯔ ꯇꯣꯏꯅ
ꯉꯁꯤꯗꯤ ꯑꯩ ꯍꯣꯁꯄꯤꯇꯥꯜ ꯆꯠꯀꯦ ꯑꯩꯈꯣꯏ ꯃꯤ ꯑꯁꯤꯗ ꯆꯦꯛꯑꯞ ꯇꯧꯅꯤꯡꯉꯥꯏꯒ꯫
ꯑꯣ ꯑꯗꯨꯗꯤ ꯐꯖꯅ ꯆꯂꯣꯀꯣ
ꯎꯝ ꯎꯝ ꯉꯁꯤ ꯏ ꯋꯦꯗꯔꯗꯤ ꯅꯨꯡꯉꯥꯏꯀꯣ
ꯌꯥꯝ ꯈꯤꯇꯪ ꯆꯨꯑꯦ
ꯑꯣ ꯑꯁꯤꯗꯤ ꯎꯝ ꯁꯤꯗꯗꯤ ꯌꯥꯝ ꯆꯨꯏꯌꯦꯗꯥ꯫
ꯑꯣ ꯐꯖꯅ ꯆꯨꯕ꯭ꯔꯥ
ꯎꯝ꯫
ꯑꯣ ꯑꯗꯨꯗꯤ ꯌꯥꯝ ꯐꯩꯀꯣ ꯅꯪ ꯅꯪ ꯏꯁꯤꯡ ꯄꯥꯝꯕꯗꯣ
ꯍꯣꯏꯅꯦ ꯌꯥꯝ ꯐꯩ ꯑꯩꯒꯤꯗꯃꯛꯇꯤ
ꯑꯣꯝ
ꯑꯗꯨ ꯏꯁꯤꯡꯗꯤ ꯐꯖꯅ ꯇꯥꯗꯦ ꯅꯣꯡ ꯆꯨꯕꯁꯤ ꯉꯁꯤ ꯑꯌꯨꯛ꯫ ꯑꯩꯈꯣꯏꯒꯤ ꯕꯦꯔꯦꯟꯗꯥ ꯂꯣꯏꯅꯃꯛꯗꯤ ꯋꯦꯠ ꯐꯖꯅ ꯇꯧꯈ꯭ꯔꯦ ꯑꯗꯨ ꯑꯣꯏꯔꯁꯨ ꯏꯁꯤꯡꯗꯤ ꯑꯁ ꯈꯔ ꯋꯥꯠꯂꯦ
ꯑꯣ ꯈꯔ ꯋꯥꯕ꯭ꯔꯥ
ꯎꯝ ꯕꯛꯀꯦꯠ ꯑꯃꯔ ꯑꯅꯤꯔ ꯉꯅꯤ ꯆꯥꯕꯜ
ꯑꯣ ꯑꯗꯨꯗꯤ ꯌꯥꯝꯗ꯭ꯔꯤꯀꯣ
ꯌꯥꯝꯗꯦꯅꯦ꯫
ꯅꯪ
ꯃꯁꯤ ꯀꯗꯥꯏꯗ ꯑꯃꯨꯛꯀ ꯊꯕꯛ ꯆꯠꯁꯤꯅꯤ
ꯍꯣꯏ ꯍꯣꯔꯦꯟ ꯄꯨꯡ
ꯇꯔꯥ
ꯄꯨꯡ ꯄꯨꯡ ꯅꯥꯏꯟꯗ ꯄꯨꯡ ꯅꯥꯏꯟ ꯇꯥꯔꯗꯤ ꯊꯕꯛ ꯍꯧꯔꯅꯤ ꯔꯦꯗꯤ ꯇꯧꯕꯗꯣ
ꯎꯝ
ꯄꯨꯡ ꯅꯥꯏꯟ ꯇꯥꯔꯗꯤ ꯊꯕꯛ ꯍꯧꯔꯅꯤ꯫ ꯑꯗꯨꯒ ꯝ ꯊꯥꯄꯛ ꯇꯥꯔꯅꯤ
ꯎꯝ
ꯄꯨꯡ ꯇꯔꯦꯠ ꯐꯥꯎ
ꯅꯣꯏꯅꯁꯨ ꯑꯗꯨꯝ ꯊꯣꯡꯉꯦ ꯍꯥꯏꯕꯗꯣ ꯅꯣꯏꯗꯤ ꯎꯝ ꯑꯗꯨ ꯅꯪꯁꯨ ꯊꯣꯡꯕ ꯍꯥꯏꯕ꯭ꯔꯥ
ꯍꯣꯏ ꯍ ꯑꯩꯗꯤ ꯌꯨꯝꯗꯁꯨ ꯑꯗꯨꯝ ꯊꯣꯡꯕꯅꯤ ꯁꯤꯗꯁꯨ ꯑꯗꯨꯝ ꯊꯣꯡꯕꯅꯤ꯫ ꯁꯤꯗꯗꯤ ꯑꯩꯒꯤ ꯏꯌꯥꯝꯕ ꯑꯩꯒꯤ ꯏꯅꯥꯎꯅꯨꯄꯥ ꯑꯩꯒꯤ ꯑꯩ ꯏꯃꯥꯟꯅꯕ ꯁꯨ ꯂꯣꯏ ꯍꯩꯌꯦ ꯑꯗꯨꯗꯣ ꯑꯗꯣ ꯑꯗꯨꯝ ꯊꯣꯡꯉ ꯑꯩꯈꯣꯏ
ꯑꯣ ꯐꯩꯅꯦ꯫
ꯎꯝ ꯆꯤꯐꯅꯦ ꯑꯩꯈꯣꯏꯒꯤ ꯌꯥꯝ ꯑꯩꯈꯣꯏꯒꯤ ꯏꯃꯥꯟꯅꯕꯁꯦ
ꯎꯝ
ꯑꯗꯣ ꯆꯥꯛ ꯂꯣꯏꯁꯨ ꯊꯨꯝ ꯍꯥꯏꯌꯦ ꯑꯗꯨꯝ
ꯎꯝ ꯌꯥꯝꯦꯝ ꯐꯥꯏꯗꯨꯗꯤ
ꯍꯝ ꯎꯝ
ꯑꯐꯥꯏ
ꯌꯥꯝ ꯐꯩꯌꯦ ꯅꯣꯏꯁꯦ꯫ ꯑꯩꯈꯣꯏꯗꯤ ꯑꯁꯤꯒꯨꯝꯕ ꯊꯣꯡꯕ ꯍꯥꯏꯇꯦꯅꯦ
ꯑ
ꯀ꯭ꯔꯤ ꯍꯥꯏꯁꯤꯔꯥ ꯎꯝ ꯑ ꯈꯪ ꯍꯥꯏꯕ ꯍꯩꯇꯦꯗ ꯑꯗꯣ ꯉꯔꯥꯡꯒꯤ ꯉꯔꯥꯡꯒꯤ ꯐꯨꯠꯕꯣꯜ
ꯑ ꯉꯔꯥꯡꯗꯤ ꯀꯃꯥꯏ ꯇꯧꯔꯦ ꯎꯝ ꯑꯣ ꯁꯤꯈ꯭ꯔꯦ ꯑꯗꯨ ꯉꯁꯤ ꯀ꯭ꯔꯤ ꯇꯧꯒꯅꯤ ꯅ
ꯈꯪꯗꯦ
ꯀꯞꯅꯤꯡꯕ꯭ꯔꯣ
ꯎꯝ
ꯌꯦꯡꯗꯕꯅ ꯐꯩꯗ ꯑꯩ
ꯀꯞ ꯎꯝ ꯎꯝ ꯀꯞꯄꯗꯤ ꯀꯞꯅꯤꯡꯗ ꯑꯗꯣ ꯅꯨꯡꯉꯥꯏꯕꯨꯗꯤ ꯅꯨꯡꯉꯥꯏꯇꯦ
ꯍꯣꯏ ꯑꯁ ꯅꯨꯡꯉꯥꯏꯇꯦꯅꯦ ꯍꯦ ꯍꯩ ꯃꯥꯒꯤ ꯂꯥꯁ ꯋꯥꯔꯜ ꯀꯞꯇ ꯃꯥꯁꯦ ꯁꯤꯈ꯭ꯔꯕꯗꯣ꯫ ꯅꯨꯡꯉꯥꯏꯇꯦ ꯅꯦꯛꯁꯇ ꯑꯃꯨꯛꯀ ꯁꯥꯟꯅꯒꯅꯤ ꯍꯥꯏꯔꯗꯤ ꯀꯔꯤꯁꯨ ꯀꯥꯏꯗꯦ ꯑꯗꯨ ꯑꯣꯏꯔꯁꯨ ꯑꯁ ꯗꯤꯁ ꯇꯥꯏꯝ ꯑꯩ ꯃꯥꯒꯤꯗꯃꯛꯇ ꯌꯥꯝ ꯋꯥꯏ
ꯅꯍꯥꯟ ꯑ ꯑꯣ ꯍꯧꯖꯤꯛꯀꯥꯟ ꯑꯃꯞ ꯆꯠꯄꯗꯣ ꯚꯥꯏꯔꯥꯎ ꯆꯠꯄꯗꯣ
ꯎꯝ
ꯑ ꯃꯦꯁꯤ ꯃꯦꯁꯤ ꯁꯚꯦꯟꯒꯣꯁ ꯑꯗꯨꯒꯒ ꯅꯏ ꯃꯔ ꯁꯦꯕꯦꯟꯒꯣ ꯏꯕꯥꯄꯦ ꯁꯚꯦꯟꯒꯣꯐ ꯁꯤ ꯑꯥꯔ ꯁꯚꯦꯟ ꯍꯥꯏꯕꯗꯣ ꯑꯗꯨ ꯑꯩ ꯄꯥꯝꯗꯦ ꯑꯗꯨꯒꯤ ꯕꯥꯏꯔꯦꯜ ꯆꯠꯄꯗꯣ ꯑꯩꯅ ꯄꯥꯝꯗꯦ ꯍꯥꯏꯕꯅꯤꯗ
ꯑꯥ
ꯃꯥꯒꯤꯗꯤ ꯒꯣꯜꯁꯇꯣ ꯒꯣꯜꯁ ꯃꯁꯤꯡ ꯂꯩꯇꯕ ꯑꯗꯨ ꯃꯥꯒꯤ ꯃꯤꯡ ꯉꯛꯇ ꯁꯤꯌꯥꯔ ꯁꯦꯚꯦꯟ ꯊꯥꯕꯀꯣ ꯑꯩꯈꯣꯏ ꯅꯨꯄꯥꯁꯦ ꯍꯧꯖꯤꯛꯀꯥꯟꯁꯦ ꯌꯥꯗ꯭ꯔꯦ
ꯑꯗꯨꯔ ꯉꯁꯤꯁꯨ ꯁꯦꯝ ꯃꯦꯅ꯭ꯌꯨ ꯇꯧꯒꯦꯔꯥ ꯅꯣꯏ ꯉꯁꯤꯁꯨ-ꯉꯁꯤꯁꯨ ꯁꯦꯝ ꯃꯦꯅ꯭ꯌꯨ ꯉꯔꯥꯡꯒꯤ ꯅꯣꯏꯒꯤ ꯃꯦꯅ꯭ꯌꯨꯗꯤ ꯑꯗꯨꯝ ꯆꯞ ꯃꯥꯟꯅꯕ ꯃꯥꯜꯂꯦꯀꯣ ꯅꯨꯃꯤꯠ ꯈꯨꯗꯤꯡ ꯀꯣ꯫ ꯐ꯭ꯔꯥꯏ ꯔꯥꯏꯁꯀꯤ ꯆꯧ ꯃꯤꯟꯒ ꯀꯣ
ꯍꯣꯏ ꯆꯞ ꯃꯅꯥꯏ ꯍꯣꯏ
ꯀꯤ ꯃꯣꯃꯣꯖꯤ ꯀꯔꯤꯒꯤ ꯁꯦꯝ-ꯁꯦꯝꯗꯕ꯭ꯔꯥ ꯅꯣꯏ ꯃꯣꯃꯣ ꯁꯦꯝꯔꯗꯤ ꯌꯥꯝ ꯁꯤꯠꯀꯅꯤꯅꯦ
ꯁꯤꯠꯀꯤꯅꯤꯗꯣ ꯍꯧꯖꯤꯛ ꯍꯧꯖꯤꯛꯇꯤ ꯃꯤ ꯂꯥꯛꯇꯕꯅ꯫ ꯑꯦꯇ ꯑꯇꯦꯝ ꯌꯥꯝ꯭ꯔꯗꯤ ꯃꯥꯡꯒꯅꯤ ꯍꯥꯏꯌꯦ ꯑꯗꯨ ꯑꯗꯨꯒꯤꯅꯦ
ꯑꯣ ꯑꯗꯨ ꯁꯦꯝꯕꯗꯤ ꯍꯥꯏꯗꯤ ꯍꯥꯏꯔꯝꯒꯅꯤꯀꯣ ꯅꯪꯁꯦ
ꯍ ꯍꯧꯔꯗꯤ ꯍꯩꯅꯤ ꯍꯣꯏ
ꯑ
ꯁꯤ-ꯁꯤ-ꯁꯤ ꯐ꯭ꯔꯥꯏ ꯔꯥꯏꯁ ꯆꯧ ꯑꯥ ꯁꯤꯡꯖꯨ ꯃꯣꯏ ꯃꯣꯏꯁꯤꯡꯁꯨ ꯍꯧꯔꯥꯒ ꯍꯧ ꯀꯥꯟꯗ ꯑꯩꯁꯨ ꯑꯗꯨꯝ ꯍꯥꯏꯕ ꯍꯥꯏꯩꯕꯅꯦ
ꯑꯣ
ꯈꯪꯕꯅꯦ ꯍꯥꯏꯕ
ꯍꯣꯏ-ꯍꯣꯏ
ꯑꯥꯁꯣ ꯑꯩ-ꯑꯩ ꯍꯥꯏꯅꯤꯡꯕꯗꯤ ꯃꯣꯃꯣꯁꯨ ꯍꯧꯔꯥꯗꯤ ꯑꯗꯨꯝ ꯈꯪꯒꯅꯤ ꯍꯥꯏꯕ
ꯍꯣꯏ ꯋꯥꯟꯁ ꯃꯣꯏ ꯆꯥꯎꯧꯔꯒꯅꯦ ꯍꯧꯔꯗꯤ ꯑꯃꯨꯛꯀ ꯍꯜꯂꯛꯀꯅꯤ ꯅꯪꯒꯤ ꯁꯦꯝ ꯀꯁꯇꯃꯔꯗꯣ ꯑꯗꯨꯝ ꯍꯜꯂꯛꯀꯅꯤꯕ ꯑꯩꯈꯣꯏꯁꯨ ꯑꯗꯨꯝ ꯇꯧꯋꯦꯕꯀꯣ꯫ ꯑꯩꯈꯣꯏꯅ ꯑꯍꯧꯕ ꯑꯃ ꯄꯣꯠ ꯑꯃ ꯆꯥꯔꯥꯗꯤ ꯑꯗꯨ ꯅꯦꯛꯁ ꯗꯦꯗꯁꯨ ꯑꯃꯨꯛꯀ ꯍꯜꯂꯛꯑꯦ ꯑꯗꯨꯝ ꯍꯜꯂꯛꯄꯗꯣ ꯑꯗꯨ ꯅꯣꯏꯗꯤ ꯃꯤꯒꯤꯗ ꯂꯩꯕꯅꯤꯅ ꯃꯤꯅ ꯇꯧꯋꯣ ꯍꯥꯏꯕ ꯑꯗꯨꯝ ꯇꯧꯕꯁꯨ ꯑꯗꯨꯝ ꯌꯥꯏꯗ ꯅꯪ ꯅꯊꯟꯇꯒꯤꯒꯨꯝꯕ ꯂꯩꯔꯗꯤꯀꯣ ꯑꯩ ꯇꯤꯞꯁ ꯌꯥꯝ ꯄꯤ- ꯄꯤꯅꯤꯡꯕ ꯁꯤꯠꯅꯤꯉꯥꯏꯗꯣ
ꯎꯝ
ꯗꯨ ꯃꯤꯒꯤ ꯃꯈꯥꯗ ꯇꯧꯔꯗꯤ ꯑꯁ ꯀꯔꯤꯁꯨ ꯀꯥꯏꯗꯦꯗ ꯅꯠꯇ꯭ꯔꯥꯒ ꯑꯩ-ꯑꯈꯣꯏꯅ ꯇꯧꯅꯤꯡꯕ ꯇꯧꯕꯁꯨ ꯌꯥꯗꯦꯀꯣ ꯃꯣꯏꯅ ꯑꯁꯤꯒꯨꯝꯕ ꯇꯧ ꯍꯥꯏꯕ ꯉꯥꯛꯇ ꯇꯧꯕ ꯎꯝ ꯅꯍꯥꯟ ꯅꯦꯛꯁ ꯇꯥꯏꯝ ꯅꯪꯒꯤ ꯗꯨꯀꯥꯟ ꯊꯣꯛꯄ ꯀꯥꯟꯗ ꯑꯩꯉꯣꯟꯗ ꯀꯣꯜ ꯇꯎꯔꯛꯑꯣ
ꯇꯧꯒꯦ-ꯇꯧꯒꯦ
ꯎꯝ
ꯑꯗꯣ ꯑꯩꯈꯣꯏꯒꯤ ꯃꯄꯨꯁꯦ ꯑꯩꯈꯣꯏ ꯑꯩꯈꯣꯏꯒꯤ ꯃꯄꯨꯗꯤ ꯑꯗꯨꯝ ꯌꯥꯝ ꯐꯕꯅꯦꯅ
ꯑꯣ
ꯃꯣꯏꯁꯦ ꯑꯗꯨꯝ ꯋꯥꯔꯤ ꯁꯥꯟꯅꯕꯁꯨ ꯌꯥꯝ ꯅꯨꯡꯉꯥꯏꯕꯅꯦ
ꯎꯝ ꯅꯪꯅ ꯌꯥꯝ ꯐꯥꯕꯒꯤꯁꯨ ꯑꯣꯏꯔꯝꯒꯅꯤꯗ ꯅꯪꯗꯤ ꯃꯤ ꯌꯥꯝ ꯐꯥꯒꯅꯤꯗ ꯋꯥꯔꯤ ꯁꯥꯟꯅꯕꯁꯨ ꯅꯨꯡꯉꯥꯏꯌꯦ
ꯑꯩꯗꯤ ꯃꯤ ꯑꯐꯕ ꯅꯠꯇꯦ ꯃꯤ ꯅꯠꯇ ꯑꯩꯗꯤ ꯍꯨꯏꯁꯨ ꯅꯠꯇꯦ
ꯃꯤꯅ
ꯑꯩ
ꯀ꯭ꯔꯤ ꯏꯟꯁꯥꯡ ꯆꯥꯅꯤ ꯅꯣꯏ
ꯑꯩꯈꯣꯏꯁꯦ ꯈꯪꯗ꯭ꯔꯤ ꯍꯧꯖꯤꯛꯇꯤ
ꯑꯣ
ꯈꯪꯗꯦ ꯑꯗꯨꯝ ꯍꯧꯒꯜꯂꯒ ꯑꯗꯨꯝ ꯐꯝꯕꯅꯤ ꯃꯥ ꯃ ꯏꯕꯥꯟꯅꯤ ꯑꯅꯤꯗꯨꯗꯤ ꯇꯨꯝꯃꯤ ꯍꯧꯖꯤꯛ ꯍꯧꯖꯤꯛꯇꯤ
ꯑꯣ ꯅꯪꯁꯨ ꯐꯖ ꯇꯨꯝꯒꯗꯕꯅꯤꯅꯦ
ꯈꯔ ꯈꯔ ꯊꯦꯡꯅ ꯇꯨꯝꯕꯗꯣ ꯕꯟ ꯃꯣꯏꯗꯣ
ꯎ ꯃꯣꯏꯗꯣ ꯐꯨꯠꯕꯣꯜ ꯌꯦꯡꯕ ꯃꯥꯜꯂꯦꯀꯣ
ꯌꯦꯡꯉꯦ ꯍꯣꯏ ꯑꯩꯗꯤ ꯄꯨꯡ-ꯄꯨꯡ ꯑꯂꯚꯦꯟ ꯄꯨꯡ ꯑꯂꯕꯦꯟ ꯄꯨꯡ ꯏꯂꯦꯚꯦꯟ ꯊꯥꯔꯇꯤ ꯀꯩꯍꯥꯏꯁꯤꯔꯥ꯫ ꯑꯦꯂꯚꯦꯟ ꯊꯔꯇꯤ ꯑꯦꯂꯚꯦꯟ ꯊꯥꯔꯇꯤꯗ ꯑꯗꯨꯝ ꯇꯝꯉꯦ ꯑꯩꯗꯤ
ꯑ
ꯇꯨꯝꯅꯤꯡꯕꯅꯀꯣ ꯑꯩꯗꯤ ꯇꯨꯝꯈ꯭ꯔꯦ
ꯎꯝ ꯑꯩꯁꯨ ꯏꯂꯚꯦꯟ ꯊꯥꯔꯇꯤꯒꯨꯝꯗ ꯇꯨꯝꯕꯥ ꯃꯥꯜꯂꯤꯗ ꯇꯨꯝꯈ꯭ꯔꯕꯣ ꯑꯩꯗꯤ ꯊꯨꯅ ꯍꯧꯒꯠꯂꯦ ꯐ꯭ꯋꯥꯥꯏꯚꯇ ꯑꯗꯨꯝ ꯍꯧꯒꯠꯈ꯭ꯔꯕ ꯑꯩꯒꯤ ꯑꯗꯨꯝ ꯑꯩꯒꯤ ꯑꯗꯨꯝ ꯇꯧꯕꯀꯣ ꯐꯥꯏꯒꯨꯝꯕ ꯇꯥꯔꯤ ꯇꯨꯝꯕ ꯌꯥꯗꯦ ꯑꯩꯗꯤ ꯑꯗꯨꯒꯤ ꯑꯩꯗꯣ ꯊꯨꯅ ꯇꯨꯝꯅꯤꯡꯕ ꯍꯥꯏꯕꯗꯤ ꯍꯧꯒꯠꯄ ꯃꯇꯝꯗ ꯑꯗꯨꯝ ꯍꯧꯒꯠꯄꯒꯤꯀꯣ ꯊꯦꯡꯅ ꯇꯨꯝꯔꯁꯨ ꯉꯟꯅ ꯇꯨꯝꯔꯁꯨ ꯑꯗꯨꯒꯤ ꯑꯩꯅ ꯊꯨꯅ ꯇꯨꯝꯅꯤꯡꯕ ꯇꯥꯏꯌꯦ ꯀꯣ ꯅꯪꯒꯤ ꯃꯈꯣꯟ ꯇꯥꯗꯦ